ꯍꯜꯂꯣ ꯇꯥꯕ꯭ꯔꯣ ꯇꯥꯕ꯭ꯔꯣ ꯀꯩꯗꯧꯔꯤꯅꯣ
ꯑꯩꯈꯣꯏꯔꯣꯝꯗ ꯅꯣꯡ ꯆꯨꯑꯦ ꯑꯗꯨꯅ ꯑꯩ ꯍꯤꯞꯄꯤꯑꯦ ꯅꯣꯏ ꯔꯝꯃꯤ ꯆꯧꯗ꯭ꯔꯣ
ꯆꯨꯗꯦ ꯑꯩꯈꯣꯏꯔꯣꯝꯗꯣ ꯅꯣꯡ ꯆꯨꯗꯦ
ꯑꯁ ꯑꯩꯈꯣꯏꯔꯣꯝꯅ ꯅꯣꯡꯅ ꯆꯨꯕꯅꯦ ꯅꯨꯡꯁꯤꯠꯅ ꯁꯤꯠꯄꯅꯦ ꯑꯩꯈꯣꯏ ꯑꯩꯣꯏꯒꯦ ꯍꯥꯏꯅꯎ ꯐꯥꯎ ꯂꯣꯏ ꯇꯥꯈ꯭ꯔꯦ
ꯑꯣ ꯑꯗꯨꯗꯅ ꯑꯦꯛꯖꯥꯝꯒꯤ ꯂꯣꯏ ꯍꯥꯏꯔꯕ
ꯑꯦꯛꯖꯝ ꯒꯤ ꯑꯁꯥꯏꯗꯤ ꯄꯥꯝꯕꯁꯨ ꯈꯔꯁꯨ ꯍꯧꯔꯦ ꯑꯗꯨ ꯌꯥꯝ ꯍꯩꯕꯅꯤ ꯅꯠꯇꯦꯗ ꯈꯖꯤꯛꯇꯪꯅꯤꯅ
ꯅꯪꯗꯤ ꯄꯥꯕ ꯍꯥꯎꯕꯒꯤ ꯐꯔꯝꯃꯅꯤ
ꯑꯁ ꯑꯩꯗꯤ ꯂꯥꯏꯔꯤꯛ ꯄꯥꯅꯤꯉꯥꯏ ꯌꯥꯝ ꯇꯜꯂꯦꯗ ꯑꯩꯗꯤ ꯂꯥꯏꯔꯤꯛ ꯍꯦꯛ ꯄꯥꯕ ꯊꯣꯛꯑꯕ ꯍꯦꯛꯇ ꯇꯨꯝꯅꯤꯡ ꯂꯩꯅꯦ ꯅꯪꯗꯤ ꯑꯃꯤ ꯅꯆ ꯊ ꯅꯆꯤꯟꯊꯤꯕ ꯑꯣꯏꯔꯝꯅꯤ ꯌꯥꯝ ꯄꯥꯔꯝꯕꯅꯤꯅ ꯂꯣꯠꯀꯅꯨ ꯑꯩꯉꯣꯟꯗ
ꯑꯁ ꯌꯥꯝ ꯂꯣꯠꯇꯦ ꯔꯤꯖꯥꯜ ꯊꯣꯛꯑꯀꯥꯟꯗ ꯈꯪꯉꯅꯤ
ꯈꯪꯕ ꯇꯥꯔꯦ ꯅꯪꯊꯟꯅ ꯆꯤꯟꯊꯤꯕꯅꯤꯅ ꯄꯥꯗꯦ ꯄꯥꯗꯦ ꯍꯥꯏꯔꯒꯁꯨꯊꯣꯛꯑ ꯅꯪꯅ ꯍꯦꯛꯇ ꯑꯩꯉꯣꯟꯗꯗꯒꯤ ꯍꯦꯂꯒ ꯂꯩꯔꯝꯕꯗꯣ
ꯑꯁ ꯅꯠꯇꯦ ꯍꯟꯗꯛꯇꯤ ꯑꯩꯗꯣ ꯃꯥꯔꯇꯣ ꯌꯥꯝ ꯀꯩꯅꯣ ꯇꯧꯔꯅꯤ ꯌꯥꯝ ꯋꯥꯡꯅ ꯂꯧꯕ ꯉꯝꯃꯔꯣꯏ
ꯅ ꯑꯩꯗꯤ ꯊꯥꯖꯗꯦ ꯅꯪꯅ ꯑꯗꯨꯝ ꯄꯪꯍꯥꯏ ꯍꯥꯏꯗꯣ ꯑꯩꯗꯤ ꯅꯪꯗꯤ ꯄꯥꯗꯦ ꯄꯥꯗꯦ ꯍꯥꯏꯔꯒ ꯑꯗꯨꯝ ꯑꯦꯛꯁꯇ꯭ꯔꯥ ꯄꯦꯄꯔꯁꯨ ꯌꯥꯝ ꯂꯧꯕꯗꯣ
ꯅꯠꯇꯦ ꯍꯟꯗꯛꯇꯤ ꯑꯩ ꯑꯁꯦꯡꯕ ꯍꯥꯏꯔꯤꯅꯦ ꯏꯁꯁ ꯄꯥꯗꯤ ꯄꯥꯏ ꯍꯥꯏꯒꯦ ꯏꯃꯥꯟꯅꯕꯤꯗꯨꯕꯨ ꯀꯃꯥꯏꯅ ꯆꯦꯟ ꯊꯤꯔꯤꯕꯨꯅꯣ
ꯅꯪꯗꯤꯂꯔꯤꯛ ꯍꯥꯏꯩꯕꯅꯤꯅ ꯑꯩꯈꯣꯏꯗꯤ ꯄꯥꯡꯕꯅꯤꯅ ꯂꯩꯍꯧꯔꯦ
ꯌꯥꯔꯦꯗ
ꯅꯪ ꯅ ꯍꯁ ꯅꯪ ꯍꯣꯁꯇꯦꯜ ꯗꯦꯠ ꯀꯌꯥꯗ ꯆꯪꯗꯣꯏꯅꯣ ꯑꯩꯈꯣꯏ ꯁꯨꯇꯤ ꯃꯇꯝ ꯂꯣꯏꯔꯝꯃꯅꯤꯌꯦ
ꯈꯪꯗꯦ ꯑꯩꯈꯣꯏ ꯗꯗꯥꯗꯣ
ꯎꯝ
ꯎꯝ ꯀꯩꯅꯣ ꯇꯧꯕ ꯃꯇꯝꯗ ꯀ꯭ꯂꯥꯁ ꯍꯦꯛ ꯍꯧꯔꯗꯤ ꯊꯤꯟꯕꯤꯔꯅꯤ ꯍꯥꯏꯕꯅꯤ
ꯀ꯭ꯂꯥꯁꯇꯤ ꯍꯌꯦꯡ ꯍꯟꯆꯤꯠꯇ ꯍꯧꯔꯅꯤꯗꯅ
ꯈꯪꯗꯦ ꯅꯣꯡꯃ ꯅꯣꯡꯅꯤ
ꯅꯃꯤꯟꯅꯤ ꯎꯝꯕ ꯂꯩꯥꯏꯔꯗꯤ ꯂꯣꯏꯔꯅꯤꯌꯦ ꯁꯨꯇꯤꯗ ꯅꯪ ꯁꯨꯇꯤ ꯆꯠꯄ ꯅꯨꯃꯤꯠꯇ ꯅꯣꯏ ꯅꯣꯏ ꯏꯃꯥꯒ ꯕꯕꯥ ꯍꯣꯏ ꯂꯧꯕ ꯂꯥꯛꯏꯗꯅ
ꯑꯥ
ꯅꯈꯤꯪ ꯌꯨꯝ ꯆꯠꯂꯝꯗꯥꯏꯗ
ꯑꯝ
ꯑꯩꯉꯣꯟꯗ ꯆꯠꯀꯦ ꯆꯠꯂꯒꯦ ꯑꯩ ꯈꯔ ꯉꯟꯅ ꯍꯥꯟꯅ ꯆꯠꯂꯒꯦ ꯍꯣꯏ ꯍꯥꯏꯔꯝꯗꯅ ꯅꯪꯗꯤ ꯅꯃꯥꯒ ꯅꯨꯄꯥꯒ ꯑꯗꯨꯝ ꯂꯧꯕ ꯂꯥꯛꯄꯗ ꯒꯥꯔꯤ ꯇꯣꯡꯉꯒ ꯆꯠꯈ꯭ꯔꯦꯅꯦ ꯑꯩꯗꯤ ꯑꯩꯈꯣꯏ ꯗꯖ ꯂꯧꯕ ꯂꯥꯛꯄꯗꯣ ꯊꯦꯡꯃꯟꯕꯒꯤ ꯏꯊꯟꯗ ꯉꯥꯏ ꯇꯔꯒꯂꯌꯦ ꯍꯥꯏꯗꯦ
ꯑꯁ ꯅꯠꯇꯦ ꯃꯗꯨꯒꯤ ꯅꯨꯃꯤꯠꯇꯣ ꯑꯩꯈꯣꯏ ꯄꯥꯕꯨꯡꯗꯣ ꯀꯩꯅꯣꯃꯨꯛ ꯆꯠꯀꯅꯤ ꯍꯥꯏꯕ ꯑꯗꯨ ꯑꯩꯒꯤ ꯁꯠ ꯁꯠ ꯑꯩꯁꯨ ꯄꯣꯠ ꯆꯩꯩꯒꯩꯗꯣ ꯂꯣꯏ ꯀꯩꯅꯣ ꯇꯧꯕꯤꯕꯒꯤꯦ ꯀꯥꯎꯔꯝꯗꯅ ꯀꯩꯅꯣ ꯂꯥꯛꯑꯣ ꯂꯥꯛꯑꯣ ꯆꯠꯂꯁꯤ ꯆꯠꯂꯁꯤ ꯍꯥꯏꯕꯗꯨꯅ ꯑꯩꯁꯨ ꯀꯣꯟ ꯅꯉꯣꯟꯗ ꯍꯥꯏꯐ ꯍꯥꯏꯕꯤꯗꯅ ꯆꯠꯈꯤꯕ
ꯑꯗꯨꯅꯦ ꯑꯩꯗꯤ ꯁꯥꯎꯅꯤꯡ ꯑꯩꯗꯤ ꯈꯔ ꯈꯔ ꯁꯥꯎꯅꯤꯡꯉꯦ ꯍꯥꯏꯕ ꯂꯨꯅꯠꯇꯅꯕꯥꯏ ꯃꯥꯅꯕꯤꯅ ꯆꯠꯂꯒꯦ ꯐꯀꯣ ꯑꯩ ꯍꯥꯜꯂꯝꯃꯒꯦꯀꯣ ꯍꯥꯏꯕ ꯍꯥꯎ ꯐꯥꯎ ꯍꯥꯏꯗ꯭ꯔꯒ ꯆꯠꯈ꯭ꯔꯗꯤ ꯑꯩꯗꯤꯀꯣ
ꯑꯩꯗꯣ ꯍꯥꯏꯔꯝꯒꯦꯗꯤ ꯇꯧꯕꯅꯦꯕ ꯑꯁ ꯌꯥꯔꯦꯗ ꯅꯪꯁꯨ ꯅꯕꯨꯛ ꯐꯠꯇꯕꯗꯣ ꯈꯥꯟꯒꯅꯨꯕ ꯑꯩꯗꯨꯁꯨꯀꯣ ꯍꯥꯏꯔꯝꯒꯦ ꯇꯧꯕꯅꯦ ꯂ ꯑꯃꯨꯛ ꯆꯪꯉꯛꯀꯦ ꯇꯧꯕꯗꯣ ꯑꯩꯁꯨꯀꯣ ꯑꯩꯈꯣꯏ ꯑꯩꯈꯣꯏ ꯄꯥꯕꯨꯡꯗꯣ ꯀꯩꯅꯣ ꯊꯕꯛ ꯆꯠꯀꯅꯤ ꯑꯃꯨꯛ ꯀꯩꯅꯣ ꯇꯧꯋꯦ ꯍꯥꯏꯕꯗꯨꯗ ꯁꯠ ꯁꯠ ꯊꯣꯛꯑꯕ ꯑꯗꯨꯗ ꯑꯩꯁꯨ ꯑꯗꯨꯗ ꯒꯥꯔꯤ ꯇꯣꯡ ꯇꯣꯡꯉꯒ ꯑꯩꯁꯨ ꯈꯜꯂꯤꯅꯦ ꯑꯁ ꯅꯉꯣꯟꯗ ꯐ ꯍꯥꯏꯕꯤꯔꯝꯗꯨꯅ ꯑꯁ ꯑꯁ ꯆꯠꯂꯁꯦ ꯀꯩꯅꯣ ꯀꯔꯤ ꯃꯤꯅꯣ ꯃꯥꯅ ꯈꯜꯂꯝꯂꯣꯏꯁꯦ ꯑꯩꯅ ꯑꯗꯨꯝ ꯍꯥꯏꯔꯦ
ꯍꯣꯏꯅꯦ ꯑꯗꯣ ꯃꯊꯗ ꯃꯊꯪꯗ ꯅꯪ ꯄꯨꯡ ꯀꯌꯥ ꯑꯗꯨꯋꯥꯏꯗ ꯂꯥꯛꯀꯅꯤ ꯍꯣꯁꯇꯦꯜꯗ ꯆꯪꯒꯅꯤ
ꯈꯪꯗꯦ ꯄꯨꯡꯗꯤ ꯑꯩꯈꯣꯏ ꯗꯥ ꯅ
ꯈꯔ ꯑꯗꯨꯝ ꯍꯥꯏꯅꯔꯒ ꯐꯥꯎꯅꯔꯒ ꯐꯥꯎꯅꯔꯒ ꯍꯥꯏꯅꯔꯒ ꯆꯪꯃꯤꯟꯅꯁꯤꯀꯣ ꯑꯩ ꯅꯪ ꯌꯥꯎꯗ꯭ꯔꯗꯤ ꯅꯪꯒ ꯂꯥꯛꯃꯤꯟꯅꯗ꯭ꯔꯗꯤ ꯂꯩꯕ ꯅꯨꯡꯉꯥꯏꯇꯦꯕ ꯏꯊꯟꯗ
ꯑꯩ ꯏꯃꯥꯟꯅꯕꯤꯗꯣ ꯂꯩꯥꯏꯔꯁꯨ ꯌꯥꯝꯅ ꯄꯨꯟꯅ ꯀ꯭ꯂꯣꯁ ꯑꯣꯏꯗꯕꯅꯤꯅꯀꯣ ꯑꯗꯨꯝ ꯂꯩꯃꯤꯟꯅꯕꯗꯣ ꯍꯣꯏ ꯇꯤꯟꯕꯨꯗꯤ ꯇꯤꯟꯅꯩꯌꯦꯦ ꯀꯥꯎꯗꯤ ꯀꯧꯅꯩꯑꯦ ꯑꯗꯨ ꯑꯣꯏꯔꯁꯨ ꯏꯁꯥꯒꯤ ꯕꯦꯁ ꯐ꯭ꯔꯦꯟꯒ ꯑꯗꯨꯝ ꯂꯩꯃꯤꯟꯅꯔꯗꯤ ꯅꯨꯡꯉꯥꯏꯗꯅ
ꯎꯝ
ꯅꯪꯗꯤ ꯑꯃꯨꯛ ꯊꯦꯡꯅ ꯑꯃꯨꯛ ꯂꯥꯛꯑꯒꯅꯦ
ꯈꯪꯗꯦ ꯑꯩꯈꯣꯏ ꯗꯥꯁꯨ ꯇꯥꯏꯌꯦ ꯑꯩꯈꯣꯏꯗꯨꯗꯁꯨ ꯊꯕꯛ ꯆꯠꯄꯅꯤꯅꯀꯣ ꯈꯪꯗꯦ ꯃꯥ ꯃꯥ ꯊꯤꯟ ꯍꯟꯥꯟꯕꯗꯣ
ꯅꯪ ꯑꯩ ꯀꯩꯅꯣꯝ ꯍꯥꯏꯒꯦ ꯍꯌꯦꯡ ꯍꯪꯁꯤꯅꯦꯗꯅ ꯑꯩꯈꯣꯏ ꯍꯣꯁꯇꯦꯜ ꯆꯪꯒꯗꯕꯗꯣ
ꯑ
ꯑꯗꯨꯗ ꯅꯣꯏ ꯁꯤꯡꯖꯨ ꯆꯥꯅꯕ ꯑꯩꯈꯣꯏ ꯍꯣꯁꯇꯦꯜꯗ ꯁꯤꯡꯖꯨ ꯆꯥꯅꯕ ꯅꯣꯏꯔꯣꯝꯗ ꯀꯔꯤ ꯀꯔꯤ ꯄꯣꯠꯂꯝ ꯂꯩꯒꯦ
ꯑꯩꯈꯣꯏꯗ꯭ꯔꯣ ꯀꯩꯅꯣ ꯎꯝ ꯃꯪꯒ꯭ꯔꯥꯒꯤ ꯃꯅꯥꯗꯨꯁꯨ ꯌꯥꯎꯋꯦ ꯑꯗꯨꯒ ꯀꯩꯅꯣ ꯍꯥꯏꯇꯛ꯭ꯔꯥ ꯀꯔꯤꯒꯤꯔꯣ ꯃꯅꯥꯗꯣ
ꯍꯥꯏꯩꯄꯥꯠ ꯍꯥꯏꯩꯄꯥꯠ ꯃꯅꯥ ꯍꯥꯏꯕꯗꯣ
ꯑꯥ ꯑꯗꯨꯒ ꯀ ꯑ ꯂꯩꯌꯦ
ꯀꯩꯅꯣ ꯂꯩ ꯄꯨꯔꯛꯑꯣ ꯑꯋꯥꯊꯕꯤꯗꯣ ꯄꯨꯔꯛꯑꯣ ꯋꯥꯊꯕꯤꯗꯣ ꯃꯀꯥ ꯃꯀꯥ ꯁꯨꯔꯒꯀꯣ ꯑꯁ ꯄꯥꯟꯗ꯭ꯔ ꯍꯥꯏꯥꯏꯁꯤꯕ ꯑꯗꯨꯅꯤ ꯗꯨꯀꯥꯟꯗꯣ ꯑꯩ ꯑꯣꯏꯅ ꯂꯩꯔꯛꯑꯒꯦꯀꯣ ꯑꯗꯣ ꯑꯩꯈꯣꯏ ꯁꯤꯡꯖꯨ ꯄꯨꯟꯅꯁ ꯁꯨꯔꯒ ꯆꯥꯃꯤꯟꯅꯅꯕ
ꯎꯝ ꯄꯨꯅꯥꯑꯣ ꯍꯩꯇꯥꯛ ꯃꯅꯥꯗꯣ ꯍꯩꯄꯥꯜ ꯃꯅꯥ ꯍꯥꯏꯔ ꯑꯗꯣ ꯄꯨꯔꯛꯀꯦꯕ ꯑꯋꯥꯊꯕꯤꯗꯤ ꯄꯥꯟꯗꯦ ꯑꯩꯈꯣꯏꯗ ꯑꯣ ꯀꯥꯏꯩꯅꯣꯗꯨꯁꯨ ꯄꯨꯔꯛꯀꯦ ꯂꯐꯨꯒꯤꯗꯣ ꯂꯐꯨꯒꯤꯗꯣ
ꯄꯨꯗꯣ ꯆꯣꯠꯄꯅꯤꯅ ꯄꯨꯕ ꯅꯨꯡꯉꯥꯏꯒꯗꯣꯏꯔꯣ
ꯎꯝ
ꯃꯥꯗꯤ ꯎꯝ ꯃꯥꯗꯤ ꯐ꯭ꯔꯦꯁ ꯍ ꯆ ꯆꯥꯗ꯭ꯔꯗꯤ ꯑꯗꯨꯝ ꯀꯩꯅꯣ ꯀꯟꯁꯟꯕꯅꯦ
ꯈꯪꯗꯦꯅꯤꯡ ꯆꯥꯅꯤꯡꯗꯗꯤ ꯄꯨꯔꯛꯀꯦ ꯆꯥꯅꯤꯡꯗꯗꯤ ꯈꯪꯗꯦ
ꯄꯨꯔꯛꯑꯣ ꯑꯩꯈꯣꯏ ꯏꯃꯥꯟꯅꯕꯤ ꯈꯔꯛꯇꯣ ꯆꯥꯅꯤꯡꯉꯝꯕꯁꯨ ꯌꯥꯏ ꯑꯩ ꯑꯇꯣꯞꯄꯗꯁꯨ ꯑꯗꯨꯝ ꯐꯣꯟ ꯇꯧꯔꯒ ꯑꯗꯨꯝ ꯍꯥꯏꯔꯒꯦ ꯁꯤ ꯄꯨꯔꯛꯑꯣ ꯁꯤ ꯄꯨꯔꯛꯑꯣ ꯍꯥꯏꯕꯗꯣ ꯑꯩꯈꯣꯏ ꯄꯨꯟꯅ ꯆꯥꯃꯤꯟꯅꯁꯦꯕ ꯑꯦꯛꯖꯥꯝ ꯂꯣꯏꯔꯗꯤ ꯍꯣꯁꯇꯦꯜꯗ ꯂꯩꯔꯒ ꯑꯦꯛꯖꯥꯝ ꯂꯣꯏꯔꯗꯤ ꯃꯥꯒꯤ ꯃꯥꯒꯤ ꯊꯣꯛ ꯄꯠ ꯂꯣꯏꯅ ꯆꯠꯅꯈ꯭ꯔꯅꯤꯗꯅ ꯑꯗꯨꯒ ꯉꯥꯏꯍꯥꯛ ꯅꯨꯃꯤꯠ ꯑꯃ ꯀꯥꯏꯊꯣꯛꯑꯒ ꯄꯨ ꯁꯤꯡꯖꯨ ꯆꯥꯃꯤꯟꯅꯁꯦꯕꯀꯣ
ꯎꯝ ꯑꯗꯣ ꯍꯟꯗꯛ ꯑ ꯍꯟꯗꯛ ꯅꯠꯇꯦ ꯑꯩꯈꯣꯏ ꯏꯃꯥꯗ ꯑꯩꯅ ꯍꯥꯏꯕꯅꯦ ꯎꯝ ꯀꯩꯅꯣ ꯁꯦꯝꯕꯤꯌꯣꯅ ꯎꯝ ꯕꯃꯥꯔꯥ ꯑꯃ ꯄꯨꯔꯛꯀꯦ ꯀꯩꯅꯣꯗꯣ ꯌꯦꯟꯒꯤꯗꯣ ꯌꯦꯟꯒꯤ ꯀꯩꯅꯣ ꯑꯆꯥꯔꯗꯣ ꯁꯦꯝꯕꯤꯌꯣ ꯍꯥꯏꯕꯒꯤꯀꯣ ꯃꯆꯥ ꯃꯆꯥ ꯑꯗꯣ ꯕꯨꯝꯃꯔꯛ
ꯍꯣꯏ ꯑꯏꯁꯅꯦ
ꯀꯩꯅꯣ ꯑꯊꯨꯝꯕꯤꯗꯣ
ꯍꯣꯏ
ꯈꯪꯕ꯭ꯔꯣ ꯑꯗꯨꯁꯨ
ꯑ ꯑꯣ ꯊꯨꯝꯌꯥꯛꯄꯤ ꯍꯥꯏꯌꯣ ꯊꯨꯝꯌꯥꯛꯄꯤ ꯍꯥꯏꯌꯣ
ꯑꯣ ꯊꯨꯝꯌꯥꯛꯄꯤꯗꯣ ꯑꯗꯨꯁꯨ
ꯊꯨꯝꯌꯥꯛꯄꯤ ꯍꯥꯏꯗꯤ ꯑꯊꯨꯝꯕꯤ ꯍꯥꯏꯔꯒ ꯀꯅꯥꯍ ꯈꯪꯅꯗ꯭ꯔꯣ ꯊꯨꯝꯌꯥꯛꯄꯤꯤꯗꯣ ꯉꯧꯔꯒ ꯁꯨꯕꯗꯨꯔꯣ
ꯑꯥꯎ
ꯑ ꯑꯗꯨꯗꯤ ꯍ ꯍꯥꯎ ꯃ ꯄꯔꯣ
ꯍꯛꯆꯥꯡꯗꯗꯤ ꯏꯟꯁꯥꯡꯗꯣ ꯍꯥꯎꯇꯦꯕ
ꯎꯝ ꯑꯩꯁꯨꯅꯦ ꯑꯩꯁꯨ ꯑꯩꯈꯣꯏ ꯑꯩꯈꯣꯏ ꯏꯃꯥꯗ ꯍꯥꯏꯕꯅꯦ
ꯅꯪ ꯑꯗꯨꯗ ꯑꯗꯨꯗ ꯑꯃꯨꯛ ꯆꯪꯉꯗꯤ ꯅꯌꯥꯡꯗꯣ ꯌꯥꯝ ꯀꯪꯅ ꯑꯃꯨꯛ ꯊꯣꯛꯂꯛꯀꯅꯤ ꯇꯔꯦ
ꯑꯗꯨꯅꯅꯦ ꯑꯩꯈꯣꯏꯗꯤ ꯍꯋꯥꯏ ꯉꯥꯛꯇ ꯆꯥꯕꯅꯤꯅꯀꯣ
ꯎꯝ
ꯃꯤꯅ ꯍꯥꯏꯔꯤꯕ ꯍꯋꯥꯏ ꯆꯥꯕꯗꯤ ꯌꯥꯝ ꯋꯥꯡꯒꯜꯂꯦ ꯍꯥꯏꯌꯦ
ꯑꯩꯈꯣꯏꯅ ꯆꯥꯔꯤꯗꯣ ꯑꯗꯨꯗꯤ ꯑꯩꯈꯣꯏꯒꯤ ꯌꯦꯟꯁꯥꯡꯗꯣ ꯈꯔꯕꯨꯗꯤ ꯍꯥꯎꯔꯦ ꯇꯧꯔꯕꯅꯦ ꯑꯇꯣꯞꯄ ꯁꯤꯡꯒꯤꯗꯤ ꯑꯁ ꯀꯩꯅꯣ ꯌꯥꯝ ꯇꯧꯋꯦ ꯍꯥꯏ ꯆꯥꯛꯀꯗꯣ ꯐꯖꯅ ꯊꯣꯡꯕꯤꯗꯦ ꯍꯥꯏꯕꯅꯦ
ꯍꯣꯏ ꯍꯣꯁꯇꯦꯜꯗꯩ ꯐꯕꯅꯤꯅ ꯑꯗꯨꯃꯛꯇꯤ ꯇꯧꯗꯦꯀꯣ
ꯑ ꯑꯗꯨꯅꯦꯕ
ꯑꯗꯣ ꯅꯪ ꯁꯤꯡꯖꯨꯗꯣ ꯁꯤꯡꯖꯨ ꯃꯌꯥꯝꯗꯣ
ꯎꯝ
ꯈꯔ ꯈꯔ ꯑꯗꯨꯝ ꯂꯩꯕꯁꯤꯡꯗꯣ ꯂꯣꯏꯅ ꯄꯨꯔꯛꯎ ꯅꯣꯏ ꯍꯤꯡꯒꯣꯜꯗ ꯂꯩꯕ ꯈꯣꯠꯄꯗꯣ ꯑꯗꯨꯝ ꯁꯤꯡꯖꯨꯒ ꯌꯥꯅꯔꯒ ꯆꯥꯁꯦꯕ ꯑꯩꯁꯨ ꯀꯩꯅꯣꯝ ꯄꯨꯔꯛꯀꯦ
ꯅꯣꯏ ꯏꯪꯈꯣꯟꯜ ꯌꯥꯝ ꯄꯥꯜꯂꯤꯗꯣ ꯄꯨꯔꯛꯑꯣ
ꯇꯣꯃꯒꯤ ꯇꯥꯎꯕꯗꯣ
ꯎꯝ
ꯑꯗꯨꯗ ꯄꯨꯔꯛꯀꯦꯀꯣ ꯀꯦꯖꯤ ꯑꯃ ꯑꯩꯈꯣꯏ ꯃꯥꯗ ꯀꯦꯖꯤ ꯑꯃ ꯂꯩꯍꯟꯉꯦꯕ ꯄꯤꯁ ꯃꯆꯥ ꯃꯆꯥ ꯀꯛꯑꯒ ꯀꯣ
ꯎꯝ ꯅꯣꯏꯗ ꯇꯨꯅꯤꯡꯀꯣꯛꯀ ꯌꯥꯝ ꯍꯧꯈꯤꯗꯥ ꯍꯥꯟꯅꯗꯣ
ꯍꯥꯥ
ꯇꯨꯅꯤꯡꯈꯣꯛꯀꯨꯝꯕꯗꯣ ꯌꯥꯝ ꯍꯥꯎꯈꯤꯗ
ꯍꯣꯏ ꯇꯃꯤ ꯀꯧꯁꯨ ꯌꯥꯎꯔ ꯋꯥꯔ
ꯎꯝ ꯑꯗꯨꯗꯣ ꯌꯥꯝ ꯍꯥꯎꯋꯦꯕ ꯑꯩꯒꯤꯗꯤ
ꯎꯝ ꯌꯥꯎꯔꯛꯀꯦ ꯌꯥꯎꯔꯛꯀꯦ ꯑꯁ ꯅꯪꯗꯤ ꯂꯥꯏꯔꯤꯛ ꯄꯥꯗꯦ ꯄꯥꯗꯦ ꯍꯥꯏꯔꯒ ꯌꯥꯝ ꯄꯥꯔꯝꯒꯗꯕ ꯃꯥꯜꯂꯦ
ꯑꯁ ꯄꯥꯗꯦ ꯍꯥꯏꯔꯒ
ꯁꯤꯅꯤ ꯊꯤꯀ ꯅ
ꯊꯗꯣꯛꯑꯀꯥꯟꯗ ꯈꯪꯒꯅꯤ ꯄꯥꯗꯦꯕ ꯑꯁꯦꯡꯕꯒꯤ ꯍꯟꯗꯛꯇꯤ ꯁꯨꯄꯥ ꯄꯥꯗꯦ
ꯎꯝ ꯑꯗꯣ ꯑꯩꯈꯣꯏꯗꯤ ꯑꯗꯨꯝ ꯏꯅꯥꯃꯤꯅ ꯁꯤꯌꯥ ꯁꯤꯌꯥꯔ ꯇꯧꯃꯤꯟꯅꯁꯤꯦꯀꯣ ꯁꯤꯌꯥꯔ ꯇꯝꯕꯤ ꯅꯁꯤꯀꯣ
ꯑꯗꯨꯅꯦ ꯑꯩꯁꯨ ꯈꯪꯗꯦ ꯍꯟꯗꯛꯇꯤ ꯂꯥꯏꯔꯤꯛꯁꯨ ꯄꯥꯅꯤꯡꯗꯦ ꯌꯨꯝꯗ ꯂꯥꯛꯑꯒ ꯐꯣꯏ ꯃꯦꯜꯂꯒ ꯑꯗꯨꯝ ꯍꯤꯞꯄꯒ ꯆꯥꯛ ꯆꯥ ꯇꯣꯛꯑꯒ ꯑꯗꯨꯝ ꯂꯩꯌꯦ ꯍꯟꯗꯛꯇꯤ ꯂꯥꯏꯔꯤꯛꯀꯁꯨ ꯄꯥ ꯄꯥꯗꯦ ꯑꯗꯨꯒꯤ ꯁꯔꯤꯅꯤ ꯍꯥꯏꯕꯨ
ꯑꯁ ꯑꯩ ꯁꯅꯤꯗ ꯉꯁꯤ ꯑꯍꯤꯡꯁꯨ ꯊꯦꯡꯅ ꯇꯨꯝꯃꯦꯝꯣꯡ ꯆꯨꯑꯦ ꯑꯗꯨꯒꯤ ꯑꯩꯗꯣ ꯄꯨꯡ ꯇꯔꯨꯛ ꯃꯈꯥꯏ ꯑꯗꯨꯋꯥꯏꯗ ꯍꯧꯒꯠꯂꯑꯦ ꯄꯨꯡ ꯇꯔꯨꯛ ꯃꯈꯥꯏꯗ ꯍꯧꯒꯠꯂꯒ ꯕ꯭ꯔꯁ ꯇꯧꯊꯣꯛꯑꯒ ꯆꯥꯛ ꯆꯥꯔꯒ ꯂꯩꯔꯤꯕꯅꯤ ꯍꯣꯁꯇꯦꯜꯗ ꯂꯩꯕꯗꯗꯤ ꯑꯩꯈꯣꯏꯒꯤ ꯍꯥ
ꯅꯪ ꯊꯦꯅ ꯇꯨꯝꯃꯤꯗꯣ ꯂꯥꯏꯔꯤꯛ ꯄꯥꯕ ꯑꯣꯏꯔꯝꯅꯤꯕ
ꯑꯁ ꯂꯥꯏꯔꯤꯛ ꯄꯥꯗꯅ ꯏꯃꯥꯟꯅꯕꯤꯈꯣꯏ ꯑꯩꯈꯣꯏ ꯇꯤꯟꯅꯔꯝꯕꯗꯣ ꯐꯣꯟ ꯐꯥꯎꯔꯛꯑꯦ ꯐꯣꯟ ꯑꯃꯨꯛ ꯇꯧ
ꯅꯤꯅꯀꯣ
ꯍꯣꯏ
ꯅꯃꯥꯟꯅꯕꯤꯁꯨ ꯌꯥꯝꯃꯦ ꯅꯃꯥꯟꯅꯕꯁꯨ ꯌꯥꯝꯃꯦ ꯑꯩꯗꯤ ꯌꯥꯝꯗꯦ
ꯐꯣꯟ ꯑꯃꯨꯛ ꯇꯧꯊꯣꯛ ꯇꯧꯁꯤꯟ ꯂꯥꯏꯔꯤꯛ ꯄꯥꯒꯦ ꯇꯧꯔꯒ ꯃꯣꯏꯅ ꯑꯃꯨꯛ ꯐꯣꯟ ꯃꯔꯨꯝꯝ ꯃꯔꯨꯝ ꯇꯧꯔꯛꯑꯦ ꯍꯥꯏꯗꯣ ꯉꯝꯗ꯭ꯔꯕ ꯑꯗꯨꯅ ꯄꯨꯡ ꯇꯔꯥ ꯍꯦꯟꯕꯗ ꯇꯨꯝꯃꯦ ꯑꯗꯨꯒ ꯑꯗꯨꯝ ꯊꯥꯕꯒꯍꯦꯛ ꯑꯩꯈꯣꯏꯔꯣꯝꯗ ꯅꯣꯡ ꯌꯥꯝ ꯆꯨꯔꯛꯑꯦ ꯑꯗꯨꯒ ꯑꯗꯨꯝ ꯅꯨꯡꯉꯥꯏꯅ ꯇꯨꯝꯕꯗꯣ ꯄꯨꯡ ꯇꯔꯨꯛ ꯃꯈꯥꯏ ꯑꯗꯨꯋꯥꯏꯗ ꯍꯧꯒꯜꯂꯒ ꯑꯩꯗꯣ ꯍꯧꯖꯤꯛ ꯆꯥꯛ ꯇꯣꯛꯑꯒ ꯂꯩꯕꯅꯦ ꯑꯩꯈꯣꯏ ꯑꯩꯈꯣꯏ ꯍꯣꯁꯇꯦꯜꯒꯤ ꯃꯅꯥꯛ ꯇ ꯑꯩꯈꯣꯏ ꯏꯅꯦ ꯑꯃ ꯁꯤꯡꯖꯨ ꯌꯣꯟꯕꯗꯣ ꯑꯩꯈꯣꯏꯒꯤ ꯀꯦꯟꯇꯤꯟꯗ ꯀꯩꯅꯣ ꯍꯥꯏꯔꯅꯦ ꯑꯩꯈꯣꯏꯗꯤ ꯇꯨꯅꯤꯡꯀꯣ ꯌꯥꯝ ꯂꯩꯕꯗꯣ
ꯑꯥꯎ
ꯑꯗꯨ ꯅꯤꯡꯀꯣꯛꯇꯣ ꯌꯥꯝ ꯄꯨꯔꯛꯑꯣ ꯍꯥꯏꯌꯦ ꯈꯔ ꯃꯥꯒꯤ ꯁꯤꯡꯖꯨꯗ ꯍꯥꯞꯅꯕꯅꯦꯅꯦ
ꯑꯣ ꯑꯗꯨꯗ ꯁꯤꯡꯖꯨꯗ ꯍꯥꯞꯄꯗꯣ ꯌꯥꯝ ꯍꯥꯎꯕꯅꯦꯕ
ꯎꯝ ꯃꯥꯅ ꯇꯨꯅꯤ ꯀꯣꯛꯇꯣ ꯂꯩꯔꯒ ꯌꯣꯟꯕꯅꯤꯅꯀꯣ ꯂꯩꯔꯒ ꯃꯌꯥꯟꯗꯣ ꯍꯥꯞꯄꯅꯤꯅ ꯑꯩꯅ ꯑꯩꯈꯣꯏ ꯌꯨꯝꯗ ꯌꯥꯝ ꯂꯩꯑꯦ ꯑꯩ ꯌꯨꯝ ꯆꯠꯄꯗ ꯄꯨꯕꯤꯔꯛꯀꯦ ꯍꯥꯏꯕ